ꯍꯜ ꯍꯜꯂꯣ ꯑꯥ ꯇꯥꯔꯕꯣ
ꯑꯧ ꯇꯥꯏꯌꯦ ꯇꯥꯏꯌꯦ
ꯉꯁꯤꯒꯤ ꯅꯦꯠꯋꯥꯛꯁꯤ ꯌꯥꯝ ꯅꯨꯡꯉꯥꯏꯇꯕ ꯃꯥꯜꯂꯤ
ꯑꯧ ꯉꯁꯤꯁꯦ ꯈꯔ ꯑꯧ ꯌꯥꯗꯕ ꯃꯥꯜꯂꯤ ꯅꯣꯡ ꯆꯨꯕ꯭ꯔꯣ ꯀꯩꯩꯅꯣ ꯅꯦꯠꯋꯥꯛ ꯌꯥꯗ꯭ꯔꯤꯁ‌ꯦ ꯋꯦꯗꯔ
ꯅꯣꯡꯖ‌ꯦ ꯌꯥꯝ ꯀꯟꯅ ꯆꯨꯕꯗꯤ ꯅꯠꯇꯦ ꯉꯁꯥꯏ ꯑꯗꯨ ꯍꯥꯏꯐꯦꯠꯇꯤ ꯆꯨꯔꯝꯕꯅꯦꯕ ꯅꯣꯡꯗꯤ ꯑꯗꯨꯝ ꯃꯪꯕ
ꯑꯗꯨꯒꯤꯔ ꯈꯪꯗꯦ
ꯑꯗꯨꯒ ꯀꯩꯅꯣ ꯑꯥ ꯑꯈꯣꯏ ꯁꯤꯗꯗꯤ ꯉꯁꯤꯒꯤ ꯅꯣꯡ ꯁꯨꯡꯂꯦꯞ ꯂꯦꯞꯇꯅ ꯆꯨꯏꯌꯦ ꯑꯗꯨꯗꯨꯅ ꯃꯥꯜ
ꯃꯥꯜꯂꯦ ꯍꯧꯖꯤꯛꯇꯤ ꯂꯦꯞꯈ꯭ꯔꯕꯣ
ꯑ ꯍꯧꯖꯤꯛ ꯉꯥꯍꯥꯛꯇꯪ ꯂꯦꯞꯄꯤ ꯍꯧꯖꯤꯛꯇꯤ ꯑꯃꯨꯛ ꯆꯨꯗ꯭ꯔꯦ ꯑꯗꯨꯒ ꯀꯩꯅꯣ ꯎꯝ ꯎꯝ ꯉ ꯉ ꯉꯁꯥꯏ ꯉꯁꯥꯏꯗꯒꯤ ꯁꯨꯡꯂ‌ꯦꯞ ꯂ‌ꯦꯞꯇ‌ꯦ ꯑꯗꯨꯝ ꯆꯨꯗꯕ ꯍꯧꯖꯤꯛꯁꯨ ꯆꯨꯏꯔ ꯆꯨꯗ꯭ꯔꯤꯔꯥ ꯈꯪꯗꯦ ꯃꯀꯨꯞ ꯃꯀꯨꯞꯀꯗꯤ ꯇꯥꯔꯝꯒꯗ꯭ꯔ ꯈꯪꯗꯦ ꯃꯈꯣꯟꯗꯤ ꯊꯣꯛꯇꯦ ꯀꯟꯅ ꯇꯥꯗ꯭ꯔꯦꯕ ꯉꯁꯥꯏꯗꯩꯗꯤ ꯗꯨꯝ ꯑꯗꯨꯝ ꯉꯁꯥꯏꯒꯩ ꯅꯨꯃꯤꯠ ꯆꯨꯞꯄ ꯑꯃ ꯅꯣꯡ ꯇꯥꯔ ꯂꯩ ꯉꯁꯤꯒꯤ
ꯋꯦꯗꯔꯁꯦ ꯌꯥꯝ ꯇꯜꯂꯦ ꯑꯗꯨꯅ ꯎꯝ ꯀꯩꯗꯧꯔꯝꯃꯤꯅꯣ
ꯍꯜꯂꯣ
ꯑꯥ ꯇꯥꯕ꯭ꯔ ꯍꯜꯂꯣ
ꯍꯜꯂꯣ
ꯍꯜꯂꯣ ꯑꯥ ꯇꯥ ꯇꯥꯗ꯭ꯔꯕꯣ
ꯇꯗ꯭ꯔꯖꯠꯂꯥꯥ
ꯇꯥꯏꯌꯦ
ꯍꯜꯂꯣ
ꯍꯜꯂꯣ ꯇꯥꯔꯕꯣ
ꯍꯜꯂꯣ
ꯇꯥꯗ꯭ꯔꯕꯣ ꯀꯩꯅꯣ ꯅꯦꯋꯥ ꯅꯦꯋꯥꯛ ꯌꯥꯗ꯭ꯔꯖꯥꯠꯂꯣ
ꯍꯜꯂꯣ
ꯇꯥꯕ꯭ꯔꯣ ꯍꯜꯂꯣ
ꯍꯜꯂꯣ
ꯍ ꯍꯜꯂꯣ
ꯇꯥꯟꯅꯕ ꯉꯝꯗ꯭ꯔꯕ ꯃꯥꯜꯂꯤ
ꯎꯝ ꯑꯩ ꯅꯪꯅ ꯉꯥꯡꯕꯗꯨꯗꯤ ꯇꯥꯏꯌꯦ ꯍꯜꯂꯣ
ꯍꯜꯂꯣ
ꯍꯜꯂꯣ ꯇꯥꯕ꯭ꯔꯣ ꯇꯥꯕ꯭ꯔꯣ ꯍꯜꯂꯣ ꯇꯥꯗ꯭ꯔꯥ ꯖꯥꯠꯂꯥ ꯍꯜꯂꯣ
ꯍꯜꯂꯣ
ꯇꯥꯞ ꯇꯥꯕ꯭ꯔꯣ ꯍꯜꯂꯣ ꯀꯩꯅꯣ ꯅꯦꯋꯥꯛꯁꯦ ꯀꯩꯗꯧꯔꯒꯦ ꯇꯥꯗ꯭ꯔꯥ ꯖꯥꯠꯂꯥ ꯍꯜꯂꯣ ꯍꯜꯂꯣ